ꯅꯝꯕꯔ ꯑꯃ ꯃꯥꯅꯦꯅꯦ ꯑꯩꯁ ꯎꯝ ꯌꯥꯏꯔ ꯅꯣꯏ ꯅꯤꯠꯀꯤꯗꯤꯝ ꯀꯩꯅꯣ ꯇꯧꯔꯕ꯭ꯔꯥ ꯑꯦꯛꯖꯥꯝ ꯃꯥꯔꯛ ꯀꯌꯥꯃꯨꯛꯀ ꯐꯪꯒꯦ ꯀꯥꯎꯟ ꯇꯧꯕ꯭ꯔꯥ
ꯈꯪꯗꯦꯗ ꯍꯧꯖꯤꯛ ꯃꯣꯏ ꯑꯣꯐꯤꯁꯦꯜ ꯀꯩ ꯑꯣꯐꯤꯁꯦꯜ ꯑꯟꯁꯔ ꯀ ꯂꯥꯛꯑꯦ ꯆꯦꯛ ꯇꯧꯔꯒ ꯑꯩꯩ ꯁꯔꯦ ꯍꯥꯏꯔ
ꯀꯦꯄꯒ
ꯀꯦ ꯇꯧꯗ꯭ꯔꯤ ꯌꯥꯒ
ꯑꯣ ꯀꯩꯅꯣꯗꯤ ꯑ ꯕꯤꯕꯀꯥ ꯑꯗꯨꯣ ꯁꯤꯁꯦ ꯑꯗ ꯐꯪꯗꯣꯏ ꯃꯥꯜꯂꯦꯗꯤ ꯍꯥꯏ ꯍꯥꯏꯗꯤ ꯃꯥ ꯑꯇꯣꯞꯄꯁꯨ ꯌꯦꯡꯈꯤꯅꯤ ꯍꯥꯏꯕ ꯒꯣꯔꯃꯦꯟ ꯏꯁꯀꯤꯝꯗ
ꯑꯣ ꯏꯖꯒꯤꯗꯤ ꯀꯩꯅꯩꯅꯣ ꯃꯦꯟ ꯑꯁ ꯀꯥꯏꯗꯣꯏꯅꯣꯗ ꯈꯪꯗꯦ ꯑꯗꯨꯏꯁꯨ ꯑꯁꯥ ꯇꯧꯕ
ꯅꯣꯡꯃ ꯀꯌꯥ ꯐꯪꯒꯦ ꯎ
ꯍ ꯑ ꯍꯟꯗꯛꯛꯇꯨꯅꯀꯣ ꯑꯍꯣꯡꯒꯗꯤ ꯌꯥꯝ ꯃꯥꯜꯂꯦꯁꯦ ꯄꯥꯏꯌꯨꯕꯗꯣ ꯅꯨꯡꯉꯥꯏꯌꯦꯅꯀꯣ
ꯎꯝ
ꯑꯗꯣ ꯑꯁ ꯕꯥꯏꯌꯑꯣꯗꯣ ꯅꯨꯡꯉꯥꯏ ꯀꯩꯅꯣ ꯅꯨꯡꯉꯥꯏꯇꯕ꯭ꯔꯥ ꯆꯠꯄ꯭ꯔꯥ
ꯎ
ꯇꯀꯤ ꯑꯅꯤ ꯍꯕꯩꯗꯣ
ꯑꯥ
ꯍꯥꯏꯗꯤ ꯃꯑꯣꯡꯗ ꯍꯥꯏꯗꯤ ꯕꯥꯏꯔꯣꯗ ꯁꯨꯝ ꯍꯥꯏꯗꯤ ꯅꯨꯡꯉꯥꯏꯌꯦꯅ ꯕꯥꯏꯔꯣꯗꯣ ꯑꯗꯨꯗꯨꯒ ꯀꯦꯃꯤꯁꯇ꯭ꯔꯤ ꯌꯧꯔꯛꯑꯦ ꯍꯥꯏꯗꯤ ꯑꯩ ꯁꯤ ꯄ ꯀꯩꯅ ꯀꯩ ꯌꯦ ꯇ ꯂꯩ ꯀ ꯄꯔ ꯇꯨꯃꯤ ꯂꯩ
ꯑ
ꯀꯥꯏ ꯂꯩ ꯀꯦ
ꯑꯩ ꯍꯧꯖꯤꯛ ꯀꯣꯜꯀꯇꯥꯂꯦ
ꯀꯣꯜꯀꯇꯥꯗ
ꯑꯥ ꯑꯩꯗꯤ ꯁꯥꯏꯟꯁ ꯁꯥꯏꯟꯁ ꯁꯥꯏꯟꯁꯀꯤ ꯍꯤꯔꯝꯗ ꯑꯩ ꯁꯨꯡꯅ ꯆꯪꯗ꯭ꯔꯦ ꯑꯩ ꯕꯤ ꯀꯣꯝꯒ ꯑ ꯆꯇꯏ ꯀꯥꯎꯇ ꯈ꯭ꯔ
ꯑꯥ ꯑꯥ ꯑꯁ ꯑꯣꯏꯔꯅꯤ ꯁꯤ ꯀꯥꯏ
ꯈꯪꯈꯤꯒꯦ ꯑꯩ ꯕꯤꯀꯣꯝꯗꯣ ꯕꯦꯛꯀꯞ ꯑꯣꯏꯅ ꯇꯧꯁꯜꯂꯤ ꯑꯗꯨꯒ ꯆꯥꯇꯩ ꯀꯥꯡꯊꯦꯡꯒꯤ ꯑꯗꯨꯗ ꯃꯦꯟ ꯑꯣꯏꯔꯒ
ꯍꯥꯏ ꯑꯗꯨ ꯑꯁ ꯅꯨꯡꯉꯥꯏꯕ ꯇꯃ ꯑꯩ ꯀꯣꯖ ꯃꯨꯚꯦꯟꯔ ꯍꯧꯗꯤꯔꯗꯤ ꯒꯥ ꯀꯣꯖ ꯍꯥꯏꯗꯤ ꯑꯦꯛꯖꯝ ꯊꯥꯕꯩꯗꯤ ꯇꯧꯗꯣ ꯍꯥꯏꯗꯤ ꯀꯣꯟꯅꯕꯨꯗꯤ ꯈꯪꯉꯦꯕꯀꯣ ꯍꯥꯏꯗꯤ ꯃꯤꯈꯩꯗꯣ ꯍꯥꯏꯗꯤ ꯃꯤꯒꯅꯤꯑꯕ ꯑꯦꯛꯖꯥꯝ ꯊꯥꯍꯜꯂꯝꯃꯦ ꯇꯧꯋꯦꯕꯀꯣ ꯑꯩꯗꯤ ꯀꯣꯂꯦꯖꯁꯨ ꯃꯤꯡ ꯆꯜꯍꯧꯗꯦ ꯍꯥꯏꯗꯤꯦ ꯑꯗꯨꯝ ꯍꯥꯏꯗꯤ ꯑꯩ ꯑꯩ ꯑꯩꯅ ꯑꯃꯨꯛ ꯂꯣꯟꯗ ꯋꯥꯔꯤ ꯁꯥꯕꯗ ꯑꯩꯗꯣ ꯃꯥ ꯁꯅ ꯆꯪꯕ ꯌꯥꯏ ꯍꯥꯏꯔꯝꯗ꯭ꯔꯥꯅꯦ ꯑꯗꯨꯗꯣ ꯑꯁꯥꯝꯗ ꯆꯠꯂꯦ ꯑꯗꯨ ꯆꯠꯀꯥꯟꯗ ꯑꯗꯨꯝ ꯑꯩꯗ ꯀꯣꯂꯦꯖ ꯃꯤ ꯆꯪꯍꯧꯗ꯭ꯔꯦ ꯑꯩꯁꯤ ꯑꯗꯨꯅ ꯆꯗꯦ ꯀꯣꯂꯦꯖ ꯇꯝꯗ
ꯍꯣꯏ ꯅꯪꯅ ꯀꯩꯅꯣ ꯀꯩꯀꯥ ꯅꯤꯠꯇꯣ ꯈꯅꯤꯅ ꯀꯟꯐ꯭ꯗꯩ ꯂꯩꯔꯕꯨꯗꯤ ꯀꯥꯏꯗꯦꯗ ꯑꯗꯨꯗ ꯑꯩ ꯑꯩꯒꯤꯗꯤ ꯑꯃꯨꯛ ꯀꯩꯅꯣ ꯇꯧꯋꯦꯕ ꯑꯩꯈꯣꯏ ꯁꯤ ꯑꯦꯒꯤꯁꯦ ꯀꯣꯂꯦꯖ ꯑꯣꯏꯅ ꯂꯩꯇꯦꯕ ꯑꯦꯛꯖꯥꯝ ꯊꯥꯔ ꯊꯥꯔꯀꯥꯟꯗ ꯄꯥꯁ ꯇꯧꯕꯅꯦꯕ ꯑꯗꯨꯅ ꯑꯗꯨ ꯑꯣꯏꯍꯧꯗ꯭ꯔꯁꯨ ꯅ ꯑꯩ ꯕꯤꯀꯣꯝ ꯇꯝꯁꯤꯟꯕꯅꯦꯕ ꯑꯩꯁꯦ
ꯌꯥꯏ ꯍꯥꯏꯗꯤ ꯀꯣꯔꯁ ꯇꯝꯍꯧꯕꯅ ꯐꯩꯗꯣ ꯅꯠꯇꯅꯦ ꯅ ꯍꯌꯦꯡꯋꯥꯏ ꯑꯗꯨꯝ ꯑꯦꯛꯖꯥꯝ ꯊꯥꯔ ꯌꯥꯕꯅꯤꯅ
ꯍꯣꯏ ꯑꯗꯨꯅꯦ ꯑꯗꯨ ꯑꯩꯩꯅ ꯃꯥꯁꯇꯔ ꯇꯧꯊꯒꯦꯁꯨ ꯑꯗꯨꯝ ꯌꯥꯕꯅꯤ ꯅꯍꯥꯟ ꯑꯩ ꯀꯩꯅꯣ ꯇꯧꯕꯅꯦꯕ ꯈꯪꯗꯦ ꯁꯤꯦꯁꯨꯦ ꯂꯨꯕꯅꯤꯅꯅꯦ ꯈꯟꯕ ꯋꯥꯏꯅꯦ ꯑꯩꯈꯣꯏꯅ ꯌꯥꯝ ꯂꯥꯛꯏꯦ ꯇꯞꯇ ꯇꯞꯇꯥꯏ ꯀꯩꯅꯣ ꯇꯧꯕ ꯅꯠꯇꯕꯕꯤꯗꯅꯦ ꯄꯥꯜꯂꯛꯄ ꯃꯤꯗꯨ ꯅꯠꯇꯕꯅꯦ ꯋꯥꯏ ꯍꯥꯏꯕ
ꯑꯁ ꯑꯗꯨꯅꯦ ꯅꯨꯡꯉꯥꯏꯇꯦ ꯍꯥꯏꯁꯦ ꯈꯣꯡꯕ꯭ꯔꯥ ꯑꯥꯗ ꯆꯠꯂꯒ ꯃꯤ ꯃꯆꯥ ꯃꯌꯥꯝꯗꯨꯗ ꯍꯩꯕꯗ ꯍꯩ ꯕꯗ ꯍꯕꯗ
ꯍꯩꯀꯣ ꯃꯣꯏ ꯃꯌꯥꯁꯦ ꯍꯩ ꯍꯥꯏꯁꯤꯅꯦ ꯐꯖꯅ
ꯈꯪꯗꯦ ꯍꯥꯏꯗꯤ ꯑꯩꯈꯣꯏꯗ ꯌꯦꯡꯉꯀꯣ ꯍꯥꯏꯗꯤ ꯋꯥꯔꯤꯗꯗꯤꯀꯣ ꯑꯁ ꯃꯑꯣꯡꯗꯗꯤ ꯌꯥꯝ ꯃꯥꯅ ꯏꯂꯚꯦꯟ ꯇꯨꯋꯦꯜꯞꯀ ꯇꯝꯃꯤꯕ ꯀꯔꯤ ꯇꯝꯃꯤꯅꯣꯁꯨ ꯈꯪꯗꯦ ꯑꯣꯖꯥ
ꯑꯣ ꯏꯂꯚꯦꯟ ꯇꯨꯋꯦꯜꯐꯄꯨꯗꯤ ꯀꯩ ꯀꯩꯅꯣꯗ ꯐꯤꯔꯣꯡ ꯇꯝꯃꯛꯛꯄꯅꯕꯨꯗꯤ ꯐꯖꯅ ꯈꯪꯕꯨꯗꯤ ꯈꯪꯍꯧꯋꯦ ꯑꯗꯨꯒ ꯁꯞꯖꯦꯛꯁꯨ ꯑꯩꯅ ꯄꯥꯝꯖꯅ ꯑꯩ ꯑꯗꯨꯝ ꯀꯃꯔꯁ ꯇꯔꯛꯦꯕ ꯏꯂꯕꯚꯦꯟ ꯇꯨꯌꯦꯞꯇꯣ
ꯑꯦ ꯑꯗꯨ ꯑꯗꯨ ꯐꯩꯌꯦ ꯍꯥꯏꯗꯤ ꯏꯁꯥꯅ ꯄꯥꯝꯅ ꯂꯧꯕꯤꯔꯕꯅꯤꯅ
ꯎꯝ ꯑꯩ ꯁꯥꯏꯟꯁꯁꯦ ꯁꯨꯡꯥꯏꯅ ꯍꯦꯟꯟꯅꯗꯦꯕ ꯑꯗꯨꯅꯅꯦ ꯑꯩ ꯈꯨꯣꯝꯃꯥꯗ ꯑꯗꯨꯝ ꯍꯥꯏ ꯁꯥꯏꯟꯁ ꯇꯧꯔꯣꯏꯅꯦ ꯑꯁ ꯑꯩꯗ ꯀꯩꯅꯣ ꯅꯤꯔꯤꯁꯇꯣ ꯈꯪꯕ꯭ꯔꯣ ꯀꯩꯅꯣꯒꯤ ꯎꯝ ꯏꯟꯖꯤꯅꯤꯌꯥꯔꯤꯡ ꯀꯩꯀꯥ ꯇꯧ ꯌꯥꯕ ꯑꯩꯗꯣ ꯑꯗꯨꯗꯤ ꯀꯣꯆꯤꯡ ꯀꯩꯀꯥ ꯂꯣꯏ ꯉꯥꯡꯅ ꯂꯣꯏꯔꯦ ꯑꯗꯒꯤ ꯀꯣꯃꯦꯠꯇ ꯇꯝꯅꯕ ꯐꯣꯝ ꯂ ꯂꯣꯏꯔꯦ ꯑꯥ ꯐꯣꯝ ꯑꯗꯨ ꯂꯧꯔꯦ ꯑꯗꯨꯗꯒꯤ ꯑꯩꯗꯤ ꯕꯤꯠꯆꯨ ꯉꯥꯏꯔꯗꯦꯕ ꯈꯝꯃꯥꯗ ꯑꯗꯨꯝ ꯆꯦꯜꯂꯤꯅꯤꯀꯣ ꯑ ꯈꯣꯟꯁꯤꯅꯤ ꯐꯖꯅ ꯆ ꯖꯥꯅꯤ ꯃꯅꯤꯄꯨꯔꯗꯗꯤ ꯀꯩꯅꯣꯁꯦ ꯀꯃꯔꯁꯁꯦ ꯁꯤꯡꯊꯥꯅꯗꯕꯅꯤꯅ
ꯍꯧꯖꯤꯛꯀꯥꯟꯗꯤ ꯑꯇꯣꯞꯄꯗ ꯅꯨꯡꯉꯥꯏꯇꯦ ꯍꯥꯏꯗꯤ ꯀꯩꯗꯧꯔꯗꯣꯏꯅꯣꯀꯣ ꯄꯣꯁꯥ ꯁꯥꯔꯒ ꯀꯥꯟꯗ ꯍꯩꯇ꯭ꯔꯒꯗꯤ ꯐꯕ ꯅꯠꯇ꯭ꯔꯥ
ꯍꯣꯏ ꯍꯩꯔꯕꯨꯗꯤ ꯀꯥꯏꯗꯦꯕ
ꯑꯗ ꯅꯪꯅ ꯍꯩꯖꯕꯗ ꯆꯠꯈꯤꯕꯅ ꯐꯩ ꯍꯥꯏꯕ
ꯎꯝ ꯑꯗꯨꯗꯤ ꯑꯩꯁꯦ ꯑꯗꯨꯝ ꯑꯝ ꯈꯣꯏꯕꯥꯛꯄ ꯈꯣꯟꯗꯥꯁꯨ ꯈꯔ ꯊꯤꯕ ꯑꯗꯩ ꯑꯗꯨꯝ ꯉꯥꯡꯉꯤ ꯉꯥꯡꯉꯦ ꯌꯥꯏ ꯑꯩ ꯅꯣꯏ ꯌꯥꯝ ꯇꯝꯅꯤꯡꯉꯒ ꯑꯩꯗꯤ ꯂꯥꯏꯔꯤꯛ ꯇꯝꯊꯣꯛꯑꯅꯤ ꯁꯥꯔꯇꯤꯐꯤꯀꯦꯠꯇꯣ ꯂꯣꯏ ꯄꯤꯔꯦ ꯅꯣꯏ ꯇꯝꯃꯨꯔꯣ ꯑꯩꯗꯤꯝꯜꯂꯣꯏ ꯍꯥꯏꯕꯗꯤ ꯅꯣꯏ ꯎꯄꯥꯏ ꯂꯩꯃꯥꯟꯗꯅ ꯀꯃꯔ ꯇꯃꯜꯂꯦ ꯑꯩ ꯁꯤꯂꯣꯡꯒꯤ ꯐꯣꯝ ꯃꯦꯟꯕ ꯈꯣꯠꯄ ꯑꯩ ꯏꯁꯥꯅ ꯂꯣꯏ ꯃꯦꯟꯖꯩ ꯃꯣꯏꯒ ꯃꯣꯏꯗ ꯀꯩꯝ ꯍꯥꯏꯗꯦ ꯅꯣꯏ ꯀꯩꯅꯣ ꯐꯤ ꯊꯤꯐꯝ ꯊꯣꯛꯄ ꯊꯤꯌꯣ ꯃꯤꯡ ꯆꯐꯝ ꯇꯧꯕ ꯆꯔꯗꯣ ꯑꯩ ꯇꯝꯃꯔꯣꯏ ꯑꯩꯅ ꯇꯝꯃꯣꯏ ꯑꯩꯅꯝꯃꯤ ꯅꯣꯏ ꯇꯝꯃꯣ ꯍꯥꯏꯔꯒꯅ ꯑꯩ ꯀꯃꯔꯁ ꯇꯝꯃꯤ ꯅꯠꯇ꯭ꯔꯗꯤ ꯑꯩ ꯇꯝꯃꯣꯏ ꯑꯩ ꯍꯩꯇ ꯄꯗꯨꯕꯤꯁ ꯇꯃꯤ ꯀꯌꯥ ꯍꯥꯏ
ꯑꯗꯨꯅꯁꯨ ꯍꯥꯏꯗꯤ ꯅꯪꯁꯨ ꯍꯥꯏꯗꯤ ꯅꯨꯡꯉꯥꯏꯌꯦꯅ ꯏꯟꯇꯔꯦꯁꯇꯣ ꯑꯁ ꯍꯥꯏꯕꯒꯤ ꯋꯥꯅꯤꯀꯣ ꯍꯥꯏꯗꯤ ꯌꯥꯈꯣꯏ ꯄꯣꯠ ꯄꯥꯕꯨꯗꯤ ꯄꯥꯏ ꯑꯗꯨ ꯑꯣꯏꯔꯁꯨ ꯈꯪꯕ꯭ꯔꯥ ꯑꯁ ꯆꯞ ꯃꯥꯟꯅꯕ ꯆꯦꯞꯇꯔ ꯀꯩꯅꯣ ꯃꯌꯥꯝꯁꯤꯕꯨ ꯅꯛ ꯍꯟꯗꯟ ꯍꯟꯖꯤꯟ ꯆꯍꯤꯨꯗ ꯄꯥ ꯀꯋꯥꯏ ꯀꯅꯥ ꯄꯥꯗꯣꯔꯤꯒꯦ ꯁꯤꯕꯣ
ꯑꯗꯨꯅꯦ ꯑꯗꯨꯒ ꯑꯩꯗꯤ ꯑꯍꯥꯟꯕ ꯏꯂꯚꯦꯟ ꯇꯨꯋꯦꯜꯞ ꯊꯪꯉꯛꯄꯗꯣ ꯀꯃꯔꯁꯇꯣ ꯑꯩꯉꯣꯟꯗ ꯌꯥꯝꯅ ꯑꯅꯧꯕ ꯑꯣꯏꯕꯒꯤ ꯑꯩꯉꯣꯟꯗ ꯌꯥꯝꯅ ꯀꯩ ꯍꯥꯏꯅꯤ ꯐꯦꯁꯤꯅꯤꯇꯤꯡ ꯑꯣꯏꯕ ꯍꯥꯏꯒꯗ꯭ꯔꯥ ꯑꯗꯨꯒ ꯀꯦ ꯗ꯭ꯔꯃꯥꯒꯨꯝꯕ ꯑꯩꯈꯣꯏꯗꯤ ꯑꯣ ꯑꯗꯨꯒ ꯀꯦ ꯗ꯭ꯔꯃꯥꯒꯨꯝꯕ ꯑꯗꯨ ꯃꯌꯥꯝ ꯌꯦꯡꯉꯛꯄꯅꯤꯅ ꯀꯩꯅꯣ ꯇꯧꯕꯒꯤ ꯀꯝꯄꯅꯤꯒꯨꯝꯕ ꯑꯗꯨꯝꯕꯒꯤ ꯇꯝꯃꯛꯛꯄ ꯑꯗꯨꯗꯤ ꯑꯩꯉꯣꯟꯗ ꯌꯥꯝ ꯅꯨꯡꯉꯥꯏꯖꯈꯤꯕꯗꯣ ꯍꯥꯏꯇꯥꯔꯦꯅꯦ ꯑꯗꯨꯅ ꯌꯥꯝ ꯑꯦꯂꯚꯦꯟ ꯇꯨꯋꯦꯜꯞꯄꯨꯗꯤ ꯑꯗꯨꯝ ꯐꯖꯅ ꯃꯃꯨ ꯇꯥ ꯇꯝꯃꯦꯕ ꯑꯗꯨꯒ ꯑꯃꯨꯛ ꯁꯤꯂꯣꯡꯗꯗꯤ ꯁꯤꯟꯕ ꯈꯣꯠꯄꯗꯣ ꯑꯗꯨꯝꯕꯩꯁꯨ ꯌꯥꯝ ꯠꯇ ꯂꯩꯇꯕꯅꯤꯅ ꯑꯗꯨꯝ ꯅꯝꯐꯨ ꯁꯥꯕꯗ ꯑꯗꯨꯝ ꯄꯥꯈꯤꯕ ꯑꯗꯣ
ꯑ
ꯅꯣꯏ ꯃꯃꯥꯡꯗ ꯄꯥꯁ ꯑꯥꯎꯠ ꯇꯧꯔꯦ ꯅꯟꯖꯠ
ꯑꯩꯔꯣ ꯃꯃꯥ ꯃꯃ ꯆꯍꯤꯇꯔꯥ ꯑ ꯃꯃ ꯆꯍꯤꯇꯔ ꯁ ꯃꯃ ꯃꯃꯥ ꯀꯔꯦ ꯑꯃꯃ ꯍꯃ ꯀꯗꯤꯉꯃꯕꯃ ꯀ ꯌꯥ ꯗꯤ ꯈ ꯆꯗꯤ ꯀꯩꯅꯣ ꯇꯧꯕ ꯆꯠꯂꯒ ꯕ꯭ꯔꯦꯟꯗꯨ ꯂꯣꯏ ꯃꯦꯃꯣꯔꯤ ꯂꯣꯁ ꯑꯣꯏꯔꯦꯅꯦ
ꯑꯩ ꯑꯩꯁꯨ ꯏꯁꯥꯅ ꯈꯪꯖꯗꯦꯕ ꯑꯩꯗꯤꯅꯦ ꯀꯣꯂꯦꯖ ꯣ ꯑꯩꯁꯨ ꯑꯦꯛꯖꯥꯝ ꯊꯥꯕ ꯈꯛꯇꯪꯅꯦꯕꯁ ꯑꯩꯁꯦ ꯃꯃꯤꯡꯗꯒꯤ ꯀꯩꯅꯣ ꯇꯧꯕꯅꯦꯕ ꯑꯗꯨꯅꯅꯦ ꯀꯩ ꯅꯨꯃꯤꯠꯅꯣ ꯈꯪꯗꯦ ꯃꯤꯉꯣꯟꯁꯤꯗ ꯐꯣꯟ ꯇꯧꯔꯒꯅꯦ ꯑꯩꯈꯣꯏꯁꯤ ꯀꯩꯅꯣ ꯑꯩꯈꯣꯏ ꯁꯤꯂꯣꯡꯗ ꯂꯩꯃꯤꯟꯅꯔꯝ ꯀꯩꯅꯣ ꯑꯉꯥꯡꯇꯨꯁꯤꯅ ꯂꯧꯗ꯭ꯔꯣ ꯍꯥꯏꯅꯤ ꯏꯕꯃ ꯁꯟꯗꯦꯅꯦꯅ ꯈꯪꯗꯕ꯭ꯔꯣ ꯑꯩ ꯀꯔꯤꯝ ꯈꯪꯗꯦ ꯍꯥꯏꯕ ꯑꯩ ꯑꯗꯨꯝ ꯁꯟꯗꯦ ꯍꯥꯏꯕ ꯂꯩꯇꯦ ꯁꯨꯇꯤꯁꯦ ꯑꯗꯨꯝ ꯏꯁꯥꯅ ꯊꯥꯅꯤꯡꯉꯒ ꯊꯥꯔꯦ ꯅꯠꯇ꯭ꯔꯒ ꯀꯩꯅꯣ ꯇꯧꯔꯦ ꯑꯩ ꯑꯗꯨꯝ ꯂꯥꯏꯕꯦꯔꯤꯗ ꯆꯠꯂꯦꯕ ꯑꯗꯨꯅ ꯃꯊꯣꯛ ꯑꯝꯇ ꯈꯪꯗ꯭ꯔꯦꯕ ꯑꯗꯨ ꯅꯨꯃꯤꯠ ꯈꯨꯗꯤꯡ ꯆꯠꯄꯤꯗꯅꯦ ꯉꯁꯤꯅ ꯃꯟꯗꯦꯅꯤ ꯍꯌꯦꯡꯅ ꯁꯟꯗꯦꯅꯤ ꯍꯥꯏꯕ ꯑꯃꯁꯨ ꯀꯩꯝ ꯈꯪꯗ꯭ꯔꯦꯕꯣꯏ
ꯑꯁ ꯑꯩ ꯑꯩ ꯑꯗꯨꯝ ꯃꯤꯗꯨꯅꯦ ꯍꯥꯏꯁꯦ ꯍꯥꯏꯗꯤ ꯀꯩꯅꯣ ꯇꯧꯕꯗꯣ ꯍꯥꯏꯗꯤ ꯀꯦꯝ ꯅꯨꯃꯤꯡꯒꯤ ꯀꯩꯅꯣ ꯅꯣꯏ ꯃꯌꯥꯝ ꯍꯥꯏꯗꯤ ꯋꯥꯔꯤ ꯁꯥꯗ꯭ꯔꯁꯨ ꯑꯗꯨꯝ ꯂꯣꯏ ꯐꯣꯂꯣ ꯇꯧꯗ꯭ꯔꯥꯅꯦ ꯑꯩ ꯑꯗꯨꯝ ꯌꯦꯉꯦ ꯍꯥꯏꯁꯦ ꯑꯩ ꯑꯩ ꯑꯩ ꯈꯪꯍꯧꯋꯤ ꯅ ꯅꯪꯒꯤ ꯀꯩꯅꯣ ꯁꯤꯂꯣꯡꯒꯤ ꯖꯔꯅꯤ ꯑꯩ ꯌꯦꯡꯍꯧꯋꯦ
ꯑꯩ ꯀꯩꯅꯣꯒ ꯇꯧꯗꯅꯗ ꯀꯨꯏꯑꯦꯗ ꯏꯟꯁꯇꯥꯒ꯭ꯔꯥꯝꯒ ꯌꯥꯝ ꯑꯦꯛꯇꯤꯚ ꯑꯣꯏꯗꯕ ꯁꯤꯂꯣꯡ ꯂꯩꯔꯤꯉꯩꯗꯗꯤ ꯦꯝꯁꯦ ꯈꯔ ꯆꯠꯄꯒꯤ ꯈꯜꯂꯒ ꯀꯩꯅꯣ ꯇꯧꯔꯝꯃꯦ ꯍꯧꯖꯤꯛꯇꯤ
ꯑꯩꯅꯀꯣ ꯅꯍꯥꯟꯋꯥꯏ ꯑꯗꯨꯝ ꯍꯥꯏꯗꯤ ꯑ ꯅꯪ ꯅꯪ ꯔꯤꯜꯁ ꯀꯩꯀꯥ ꯑꯗꯨꯝ ꯅꯝꯃ ꯊꯥꯒꯠꯂꯛꯇ꯭ꯔꯅꯦ ꯑꯩ ꯍꯣꯇꯦꯜ ꯆꯦꯑꯔ ꯌꯗꯔ꯭ꯗꯤ ꯍꯥꯏꯁꯦ ꯑꯁ ꯑꯩ ꯑꯩꯅ ꯍꯥꯏꯗꯤꯀꯣ ꯑꯩꯅ ꯁꯨꯝ ꯅꯪꯅ ꯅꯣꯛꯄꯗꯣ ꯈꯪꯕ꯭ꯔꯥ ꯑꯃ ꯌꯥꯝ ꯅꯨꯡꯁꯤꯕꯀꯣ ꯑꯗꯩ ꯑꯩꯅꯥ ꯃꯅꯥ ꯂꯧꯕꯥ ꯌꯥꯝ ꯐꯖꯕ ꯇꯧꯋꯤ ꯈꯨꯗꯤꯡꯒꯤ ꯊꯥꯡꯖꯜꯂ ꯎ
ꯅꯪ ꯅꯪ ꯐꯠꯇꯕꯒꯤ ꯔꯣꯟꯠ ꯀꯧꯔꯤꯒꯦ ꯑꯩ ꯑꯩ ꯑꯁ ꯑꯩ ꯑꯩ ꯈꯋꯥꯏ ꯑꯩ ꯑꯩꯀꯣ ꯑꯍꯥꯝꯕ ꯍꯥꯏꯗꯤ ꯁꯨꯝ ꯅꯪ ꯑꯍꯥꯝꯕ ꯆꯪꯉꯀꯥꯟꯗꯀꯣ ꯑꯩꯅ ꯅꯪ ꯌꯥꯝ ꯅꯨꯡꯉꯥꯏ ꯍꯥꯏꯗꯤ ꯈꯪꯕ ꯑꯃ ꯍꯥꯏꯗꯤ ꯅꯪꯒꯤ ꯈꯨꯠꯏꯗꯣ ꯌꯥꯝ ꯅꯩ ꯍꯥꯏꯕ ꯍꯥꯏꯗꯤ ꯁꯠ ꯇꯧꯔꯥ ꯕꯗꯛ ꯕꯗꯛ ꯕꯗꯛ ꯈꯞꯊꯥꯔꯛꯏ ꯑ ꯑꯩ ꯑꯩꯅꯁꯨ ꯂꯤꯗ꯭ꯔꯤꯅꯦ ꯍꯥꯏꯁꯦ ꯑꯩꯈꯣꯏ ꯑꯩꯒ ꯍꯥꯏꯖꯤꯛꯀꯤ ꯊꯥꯗ ꯍꯟꯕ ꯈꯪꯕ꯭ꯔꯥ ꯀ꯭ꯂꯥꯁ ꯃꯥꯟꯅꯔꯝꯃꯦꯕꯀꯣ ꯑꯩ ꯑꯩ ꯑꯩ ꯑꯩꯗꯣ ꯅꯣꯡꯚꯣꯗꯤꯌꯥꯗ ꯆꯪꯉꯦ ꯍꯥꯏꯁꯦ ꯀ꯭ꯂꯥꯁ ꯅꯥꯏꯟꯗ ꯑꯗꯨ ꯆꯪꯀꯥꯟꯗ ꯑꯩ ꯗꯣ ꯆꯍꯤ ꯍꯟꯖꯜꯂꯦꯕ ꯈꯪꯕ꯭ꯔ ꯍꯥꯏꯗꯤ ꯀ꯭ꯂꯥꯁ ꯑꯃ ꯍꯟꯖꯜꯂꯒ ꯆꯪꯉꯦꯕ ꯀꯣꯔꯣꯅꯥꯒꯤ ꯀꯟꯅ ꯇꯧꯕ ꯃꯇꯝꯗꯣ
ꯎꯝ
ꯑꯁ ꯑꯗꯨꯁꯨ ꯅꯣꯛꯅꯤꯡꯉꯦ ꯍꯥꯏꯁꯦ ꯑꯩꯒ ꯁ꯭ꯋꯦꯇꯥ ꯈꯪꯕ ꯅꯠꯇ꯭ꯔꯣꯅꯥ
ꯈꯪꯉꯦ ꯈꯪꯉꯦ
ꯁꯋꯦꯇꯥꯗꯣ ꯃꯥ ꯃꯥꯒꯅꯦ ꯈꯪꯕ ꯏꯕꯥꯅꯤꯁꯦ ꯅꯣꯕꯣꯗꯤꯌꯥ ꯍꯥꯏꯗꯤ ꯊꯥꯃꯤꯟꯅꯁꯦ ꯃꯥꯒꯤ ꯃꯥꯒꯤ ꯑꯗꯨꯝ ꯑꯁꯦꯡꯕ ꯆꯍꯤꯅꯦꯕ ꯈꯪꯕ꯭ꯔꯥ ꯍꯥꯏꯗꯤ ꯃꯥꯒꯤ ꯑꯗꯨꯝ ꯀꯩ ꯀ꯭ꯂꯥꯁ ꯑꯩꯠꯇꯒꯤ ꯅꯥꯏꯟ ꯑꯗꯨꯝ ꯆꯪꯕꯗꯣ ꯑꯣꯏꯗꯣꯏ ꯅꯠꯇ꯭ꯔꯥꯅꯦ ꯑꯗꯨꯒ ꯑꯩꯒꯤ ꯑꯗꯨꯀꯥꯟꯗ ꯇꯦꯟ ꯍꯥꯏꯐꯦꯠ ꯀꯥꯕ ꯍꯧꯔꯤꯕꯀꯣ ꯃꯣꯏ ꯀꯣꯔꯣꯅꯥꯒꯤ ꯑꯣꯟꯂꯥꯏꯟꯗ ꯑꯦꯛꯖꯥꯝ ꯇꯥ ꯊꯔ ꯊꯔ ꯇꯧꯕꯤꯗꯣ ꯑꯗꯨꯃꯥꯏꯅ
ꯎꯝ
ꯑꯁ ꯑꯗꯨꯒ ꯆꯪꯉꯦ ꯑꯗꯨꯀꯥꯟꯗꯀꯣ ꯏꯕꯥꯅꯤꯗꯣ ꯃꯑꯣꯡꯅꯗꯤ ꯍꯥꯏꯗꯤ ꯀ꯭ꯂꯥꯁ ꯑꯗꯨꯝ ꯀꯣꯟꯂ ꯏꯂꯚꯦꯟ ꯇꯨꯋꯦꯜꯐꯇ ꯁ꯭ꯀꯨꯜ ꯑꯦ ꯆꯦꯟꯖ ꯇꯧ ꯇꯧꯕ ꯌꯥꯗꯥꯏꯅꯦ ꯑꯗꯨꯃꯥꯏ ꯇꯧꯔꯒ ꯄꯨꯟꯅ ꯇꯝꯃꯤꯟꯅꯁꯦ ꯍꯥꯏꯔꯦ ꯑꯗꯨꯒ ꯑꯗꯨꯝ ꯃꯥ ꯑꯗꯨꯝ ꯀꯦ ꯑꯦꯝ ꯔꯨꯕꯤꯟꯗ ꯂꯣꯏꯁꯟ ꯭ꯔꯦ ꯑꯗꯨꯒ ꯑꯥꯔꯇꯤꯗꯧ ꯇꯝꯈ꯭ꯔꯦ
ꯎꯝ
ꯑꯁ ꯃꯥ ꯑꯁ ꯃꯥ ꯃꯥ ꯌꯥꯝ ꯅꯨꯡꯉꯥꯏꯔꯦꯗꯥ ꯍꯧꯖꯤꯛ ꯃꯥ ꯑꯣꯏꯅ ꯃꯥ ꯍꯣꯇꯦꯜ ꯃꯦꯅꯦꯖꯃꯦꯟꯒꯤꯒꯔꯥ ꯇꯧꯔ ꯇꯧꯒ
ꯍꯣꯇꯦꯜ ꯃꯦꯅꯦꯖꯃꯦꯟ ꯇꯧꯔꯤꯌꯦ
ꯑ ꯍꯥꯏꯗꯤ ꯑꯩꯈꯣꯏ ꯑꯗꯣꯝꯗꯒꯤ ꯕꯤ ꯑꯦ ꯀꯩꯅꯣ ꯃꯣꯏ ꯍꯧꯖꯤꯛ ꯏꯟꯇꯔꯟꯁꯤꯞ ꯇꯧꯔꯤ ꯍꯥꯏꯕꯀꯣ ꯁꯦꯀꯦꯟ ꯁꯤꯝꯃꯤꯁꯇꯔ ꯆꯍꯤ ꯑꯃꯗ ꯁꯤꯝꯃꯤꯁꯇꯔ ꯑꯅꯤ ꯂꯩꯕꯥꯀꯣ ꯀꯩꯒꯤ ꯀꯩꯒꯤꯅꯣ ꯑꯩ ꯀꯩꯃ ꯈꯪꯗꯦ ꯍꯥꯏꯕꯥ ꯆꯍꯤꯗ ꯑꯅꯤ ꯑꯣꯏꯗꯣꯏꯔꯥ ꯊꯥ ꯇꯔꯨꯛ ꯇꯔꯨꯛ
ꯀꯟꯅꯣ ꯑꯗꯨ ꯏꯟꯇꯔꯟ ꯁꯦ ꯍꯥꯏꯁꯦ ꯍꯧꯒꯠꯂꯛꯄꯗ ꯂꯣꯏꯔꯦ ꯃꯐꯝꯒ ꯐꯖꯕꯩ ꯈꯔ ꯅꯨꯡꯉꯥꯏꯕꯩ ꯃꯥꯟꯕ ꯈꯇꯅꯦ ꯑꯩꯈꯣꯏꯁꯨ ꯀꯩꯅꯣ ꯇꯧ ꯏꯚꯦꯟ ꯁꯦꯃꯤꯁꯇꯔꯗ ꯇꯔꯝ ꯃꯥ ꯄꯤꯌꯦꯕ ꯏꯟꯇꯔꯟꯁꯤꯄ ꯄꯤꯌꯦꯕ ꯁꯦꯀꯦꯟ ꯁꯦꯝ ꯂꯣꯏꯕꯗꯤ ꯏꯟꯇꯔꯟꯁꯤꯞꯇꯣ ꯏꯃꯥꯏ ꯄꯦꯝꯃ ꯑꯩꯅ ꯉꯥꯏꯕꯁꯤꯗꯤ ꯉꯥꯏꯕꯁꯤꯗꯤ ꯉꯥꯏꯔꯒ ꯑꯍꯥꯟꯕꯥ ꯅꯨꯃꯤꯠꯇꯨꯗꯥ ꯗ꯭ꯔꯦꯁ ꯀ ꯅꯥꯥꯟꯅꯥꯒ ꯁꯦꯠꯂꯒ ꯃꯦꯀꯞꯀ ꯃꯦꯀꯞꯄꯨꯗꯤ ꯌꯥꯝ ꯇꯧꯕꯕꯨꯗꯤ ꯇꯧꯗꯦꯕ ꯑꯥꯏ ꯂꯥꯏꯅꯔꯒ ꯑꯥꯏ ꯂꯤꯞꯁꯇꯤꯛꯇ ꯈꯤꯇꯪ ꯇ꯭ꯪꯉꯥ ꯇꯩꯔ ꯆꯥꯠꯂꯦ ꯃꯊꯪ ꯇꯥꯔꯛꯄꯗꯒꯤꯗꯤ ꯆꯠꯈꯤꯗ꯭ꯔꯦꯗꯣ ꯆꯠꯅꯤꯡꯗꯕꯒꯤ ꯁꯥꯔꯇꯤꯐꯤꯀꯦꯠ ꯐꯪꯉꯗꯤ ꯌꯥꯔꯦ ꯉꯥꯡꯕꯗ ꯉꯥꯡꯕꯗ
ꯑꯁ ꯃꯥ ꯃꯥ ꯋꯥꯔꯤ ꯂꯤꯕꯤꯗꯨꯏꯅꯦ ꯃꯣꯏꯗꯣ ꯌꯥꯝ ꯑꯗꯨꯝ ꯀꯨꯏꯅ ꯍꯥꯏꯗꯤ ꯏꯟꯇꯔꯅꯤꯅꯥ ꯑꯍꯥꯟꯕꯒꯤ ꯀꯥꯜꯀꯨꯂꯦꯁꯟ ꯇꯧꯕ ꯃꯌꯥꯝꯗꯣ ꯃꯣꯏꯗꯨ ꯑꯗꯨꯝ ꯂꯦꯞꯄꯒ ꯂꯩ ꯖꯅꯦ
ꯑꯁ ꯍꯣꯇꯦꯜ ꯃꯦꯅꯦꯖꯃꯦꯟ ꯌꯥꯝ ꯋꯥꯕꯅꯦꯀꯣ ꯁꯦꯂꯔꯤꯁꯨ ꯀꯩꯁꯨ ꯌꯥꯝ ꯌꯥꯝꯗꯕꯤ
ꯍꯣꯏ ꯑꯗꯨ ꯃꯣꯏꯗꯣ ꯍꯧꯖꯤꯛ ꯏꯟꯇꯔ ꯁꯤꯄ ꯃꯣꯏꯗꯣ ꯑꯃ ꯍꯥꯏꯗꯤ ꯃꯊꯪ ꯃꯊꯪ ꯃꯥꯗꯣ ꯍꯧꯖꯤꯛ ꯈꯪꯒꯤ ꯀꯩꯅꯣꯝ ꯇꯥꯕ ꯃꯥꯜꯂꯦꯕ
ꯀꯩꯇꯥꯥꯕꯥ ꯍꯥꯏꯕꯥ
ꯒꯦꯁꯇꯥ ꯂꯥꯛꯑꯀꯥꯟꯗ ꯍꯥꯏꯗꯤ ꯑꯗꯨꯝ ꯀꯩꯅꯣ ꯔꯤꯁꯦꯞꯁꯟꯗ ꯂꯩꯕꯗꯨ ꯅꯠꯇꯦꯕ ꯈꯣꯠꯇꯤ ꯑꯗꯨ ꯑꯣꯏꯔꯁꯨ ꯍꯥꯏꯗꯤ ꯈ ꯑꯗꯨꯃꯥꯏꯅ ꯈꯔ ꯀꯩꯅꯣꯗꯕꯀꯣ ꯑꯣ ꯃꯣꯏꯗꯣ ꯑꯗꯨꯝ ꯌꯥꯝ ꯍꯦꯟꯅ ꯂꯦꯞꯄ ꯂ ꯀꯥꯡꯕꯨ ꯃꯥꯜꯂꯦꯕꯀꯣ ꯑꯗꯨꯝ ꯂꯦꯞꯄꯒ ꯂꯩꯒꯟꯒꯦꯅ ꯅꯪ ꯍꯧꯖꯤꯛ ꯀꯩꯅꯣ ꯅꯪ ꯕꯃꯤꯒꯤ ꯃꯤ ꯂꯣꯏ ꯄꯥꯎ ꯐꯥꯎꯅꯔꯝꯈꯤꯅꯤꯅꯦ ꯈꯥꯎꯅꯔꯤꯕꯣ ꯍꯥ
ꯀꯦꯔꯐ ꯊꯤꯟꯖꯒꯔꯕ
ꯑꯥ ꯅꯨꯡꯉꯥꯏꯇꯕ꯭ꯔꯥ
ꯎꯝ ꯎꯝ
ꯑꯩ ꯀꯦꯝ ꯂꯨ ꯃꯦꯒꯦ ꯑꯗꯨꯝ ꯈꯔ ꯈꯔ ꯑꯗꯨꯝ ꯐꯥꯎꯍꯅꯤ ꯅꯪ ꯀ꯭ꯂꯥꯁ ꯀꯌꯥꯗꯅ ꯇꯧꯈꯤꯕꯗ ꯁꯚꯦꯟꯗ
ꯀꯩꯅꯣ ꯁꯚꯦꯟꯗ ꯃꯥꯜꯂꯤ ꯁꯚꯦꯟ ꯂꯣꯏꯔꯒ
ꯎꯝ ꯑꯗꯨ ꯑ ꯑꯗꯨ ꯅꯪ ꯈꯪꯉꯔꯣꯏ ꯑꯩꯅ ꯍꯧꯖꯤꯛ ꯀ ꯈ ꯐꯥꯎꯅꯔꯤꯁꯦ ꯃꯥꯂꯦꯁꯣꯏꯅ ꯑꯩꯇ ꯆꯪꯉꯛꯄ ꯂꯩ ꯑꯗꯨ ꯐꯥꯎꯅꯔꯤꯌꯦ ꯑꯗꯨꯒ ꯕꯕꯤꯅꯥ ꯈꯪꯕ ꯅꯠꯇ꯭ꯔꯥ
ꯈꯔ ꯍꯦ
ꯕꯕꯤꯅꯥꯁꯨ ꯑꯃꯨꯛꯐꯥꯎ ꯐꯥꯎꯅꯔꯤꯌꯦ ꯑꯗꯨꯒ ꯀꯟ ꯕꯦꯕꯤꯀꯥ ꯅꯟꯗꯨꯔꯥꯅꯤꯅ ꯍꯥꯟꯅ ꯑꯃ ꯋꯥꯔꯤ ꯁꯥꯟꯅꯔꯝꯃꯦ ꯑꯇꯣꯞꯄꯗꯤ ꯄꯨꯟꯁꯤꯕꯣꯏ ꯈꯔ ꯋꯥꯔꯤ ꯁꯥꯟꯅꯔꯦ ꯑꯃ ꯄꯨꯟꯁꯤꯕꯣꯏ ꯑꯩꯈꯣꯏ ꯃꯌꯥꯝꯕ ꯍꯣꯏ ꯑꯗꯨꯒ ꯑꯩꯣꯏꯆꯩ ꯕꯦꯁꯇ ꯇꯔꯨꯟ ꯑꯃꯒ
ꯑꯣ ꯑꯦꯆꯖꯤꯗꯤ ꯀꯃꯥꯏꯅ ꯇꯧꯔꯤꯒꯦ ꯀꯩꯀꯩ
ꯑꯩꯈꯣꯏꯁꯦ ꯀꯩꯅꯣ ꯑꯥꯏ ꯁꯤ ꯑꯥꯏ ꯁꯤ ꯑꯥꯏ ꯁꯦꯀꯌꯨꯔꯤꯇꯤꯗ ꯊꯕꯛ ꯈꯜꯂꯒ ꯃꯊꯪ ꯊꯥꯗ ꯂꯛꯅꯧꯗ ꯇꯥꯏ
ꯑꯣ ꯇꯆꯦ ꯊꯕꯛ ꯇꯧꯔꯦ ꯄꯣꯠ ꯑꯗꯨꯗꯤ
ꯇꯧꯔꯦ ꯍꯟꯗꯛ ꯃꯥ ꯀꯩꯅꯣ ꯀꯦꯝꯄꯁ ꯔꯤꯀ꯭ꯋꯤꯠꯃꯦꯟꯗ ꯈꯟꯈ꯭ꯔꯒ ꯀꯩꯅꯣꯗ ꯑꯩ ꯃꯥꯁꯦ ꯁꯥꯎꯠꯇ ꯇꯥꯔꯦ ꯃꯥꯏ ꯃꯇꯨꯡ ꯏꯟꯅꯔꯒꯦ ꯇꯧꯕꯅꯦꯕ
ꯑꯗꯨ ꯁꯨꯝ ꯅꯨꯡꯉꯥꯏꯅ ꯅꯠꯇ꯭ꯔꯅꯦ ꯈꯪꯅꯕ ꯀꯩꯅꯣꯗ ꯇꯧꯔꯒ ꯑꯁ ꯑꯩ ꯍꯥꯏꯗꯤ ꯁꯨꯝ ꯍꯣꯏ ꯑꯗꯨꯕꯨꯗꯤ ꯖꯒꯥꯒꯤꯁꯨ
ꯁꯥꯕꯨ ꯁꯥꯏ ꯁꯥꯔꯁꯨ ꯁꯥꯎꯠꯇꯗꯤ ꯐꯅ ꯁꯥꯔꯁꯨ ꯆꯥꯎꯈꯠꯄ ꯃꯌꯥꯝ ꯂꯩꯕꯅꯤꯅꯦ ꯆꯈꯠꯄꯁꯦꯒꯥꯔꯤ ꯀꯩꯅꯗ ꯂꯪꯅꯗ ꯀꯣꯜꯀꯇꯥꯣꯏꯅꯤ ꯀꯣꯀꯇꯥ ꯆꯈꯠ ꯄꯦꯔꯪꯅꯤꯕ ꯑꯗꯨ ꯅ
ꯃꯥꯅꯤ ꯍꯥꯏꯗꯤ ꯏꯁꯥꯅꯁꯨ ꯈꯔ ꯖꯒꯥ ꯅꯨꯡꯉꯥꯏꯅꯤ ꯀꯩꯅꯣ ꯇꯧꯍꯧꯔ ꯂꯣꯏꯔꯦ ꯆꯠꯄ ꯉꯝꯃꯤꯉꯩꯗ ꯅꯠꯇ꯭ꯔꯥ ꯀꯅꯥ